ꯍꯥꯞ ꯒꯗ ꯃꯣꯔꯅꯤꯡ ꯑꯦꯕ꯭ꯔꯤꯕꯗꯤ
ꯍꯝꯕꯣ
ꯇꯥꯂꯣ
ꯄꯥꯏ ꯂꯩꯅ ꯍꯣ ꯂꯕ
ꯒꯗ ꯃꯣꯔꯅꯤꯡꯅꯦ
ꯀꯩꯅꯣ ꯒꯨꯗ ꯃꯣꯔꯅꯤꯡꯅꯦ ꯍꯥꯏꯁꯤꯕꯨ ꯍꯧꯒꯠꯂ ꯑꯃ ꯍꯟꯕꯅꯦ ꯍꯪꯉꯤꯁꯤꯦ ꯅꯪꯉꯣꯟꯗ
ꯐꯃꯨꯡ ꯗꯣꯏ ꯨꯗ ꯃꯣꯔꯅꯤꯡꯡ
ꯂꯤ ꯨ ꯃꯣꯔꯅꯤꯡ
ꯑꯣ
ꯑꯗꯨꯗꯤ ꯍꯧꯒꯠꯇ꯭ꯔꯤ ꯍꯥꯏꯕꯅꯤꯅꯦ ꯅꯪ ꯍꯥꯏꯔꯤꯁꯦ
ꯆꯤꯡꯗꯦꯔꯥ ꯈꯪꯗꯦ ꯑꯩꯒꯤꯁꯦ
ꯎꯝ ꯅꯦ ꯍꯥꯏ ꯍꯧꯒꯠꯄ꯭ꯔꯗꯤ ꯍꯧꯗ ꯋꯥꯠꯂꯕ꯭ꯔꯥꯁꯨ ꯑꯗꯨꯝ ꯇꯧꯔꯕ
ꯑꯣꯀꯦ ꯅꯣ ꯑꯦꯝ ꯑꯦꯂꯥ
ꯀꯕꯤ
ꯑꯥꯏ ꯑꯦꯂꯥ ꯏꯟ ꯐꯃꯨꯡ
ꯀꯔꯤꯅꯣꯕ ꯅꯨꯄꯤꯅꯦꯍꯣꯁꯥ ꯌꯥꯝ ꯊꯦꯡꯉꯤꯁꯤꯕꯣ
ꯑꯁ ꯑꯩꯁꯨ ꯉꯟꯅꯤꯡꯉꯦꯕꯀꯣ ꯑꯗꯨꯗ ꯅꯨꯡꯗꯥꯡꯁꯦ ꯑꯗꯨꯝ ꯁꯥꯕꯒ ꯀꯩꯒ ꯇꯨꯝꯕꯁꯦ ꯑꯩ ꯇꯨꯝꯃꯒꯦꯅ ꯍꯤꯞꯆꯜꯂꯁꯨ ꯇꯨꯝꯕꯁꯦ ꯑꯗꯨꯝ ꯌꯥꯗꯕꯀꯣ
ꯑꯝ
ꯑꯗꯨꯅ ꯑꯗꯨꯝꯨꯝꯁꯦ ꯊꯦꯝꯕꯒ ꯀꯔꯤ ꯊꯦꯝꯕꯅꯤ ꯑꯩꯁꯦ ꯑꯗꯨꯝꯁꯤ ꯎꯁꯜꯂꯒ ꯆ ꯄꯥꯉ ꯂ ꯨ ꯀꯅꯤ ꯎꯞꯒ ꯃꯨꯍꯤꯦꯞ ꯀꯅꯤ ꯀ ꯆꯂꯛꯦ
ꯀꯔꯤ ꯑꯩꯅ ꯏꯀꯋꯥꯁꯂ
ꯏꯉ ꯃꯇꯗꯣ
ꯎꯝ
ꯀꯩꯅꯣ ꯇꯧ ꯐꯖꯅ ꯃꯌꯦꯛ ꯁꯦꯡꯅ ꯇꯥꯕꯗꯤ ꯅꯠꯇꯕꯀꯣ
ꯎꯝ ꯇꯥꯖꯟꯕꯤꯗꫭ ꯇꯧꯔꯕ
ꯇꯧꯔꯦ ꯇꯖꯥꯕꯤꯗꫭ
ꯑꯁ ꯑꯩ ꯈꫭꯟꯁꯦ ꯐꯖꯗꯦ ꯇꯥꯅꯤꯡꯗꯦꯗ ꯀꯩꯅꯣ ꯑꯩ ꯍꯥꯏꯔꯝꯕꯗꫭ
ꯏꯀꯣ ꯆꯠꯂꯛꯑꯦ
ꯑꯗꯨ ꯃꯃꯥꯡꯗ ꯑꯣ ꯇꯨꯝꯕ ꯌꯥꯗꯕꯩꯗꯣ ꯑꯩꯁꯦ ꯎꯞꯄꯒ ꯑꯃꯨꯛ ꯇꯨꯝꯒꯅꯤ ꯆꯦꯞꯄꯒ ꯑꯃꯨꯛ ꯇꯨꯝꯒꯅꯤ ꯂꫭꯡꯉꯒ ꯑꯃꯨꯛ ꯇꯨꯝꯒꯅꯤ ꯨꯃꯛꯅꯕ ꯑꯥꯅ ꯃꯪꯁꯦ ꯃꯉꯛ ꯅꯕꯅ ꯌꯥꯔꫭꯏꯗꯣꯏꯅꯦꯕ ꯑꯗꯣ ꯇꯨꯝ ꯌꯥꯗꯕ ꯑꯩꯁꯦ ꯑꯗꯨꯝ ꯊꯦꯡꯕ ꯇꯨꯝꯕꯁꯦ ꯑꯗꯨꯅ ꯌꯥꯍꯧꯁꯨ ꯑꯗꯨꯝ ꯊꯦꯡꯕ
ꯑꯗꯩ ꯀꯩꯗꯧꯔꯕ
ꯑꯗꯨꯅꯦ ꯌꯥꯍꯧꯁꯤ ꯊꯦꯡꯉꯒ ꯂꯩꯔꯝꯃꯤꯁꯤ
ꯑꯗꯨꯒꯤꯅꯤꯕ ꯅꯪ ꯌꯥꯍꯧ ꯊꯦꯡꯉꯤꯁꯤ ꯅꯪ ꯑꯩꯉꯣꯟꯗ ꯍꯥꯏꯅꯤꯡꯉꯤꯗ ꯅꯠꯇ꯭ꯔꯥ
ꯎꯝ ꯑꯩꯁꯨ ꯑꯥꫪꯂꯤ ꯇꯨ ꯕꯦꯠ ꯑꯥꫪꯂꯤ ꯇꯨ ꯔꯥꯏꯁ ꯀꯦꯗꯨ ꯄꯥꯝꯃꯤ
ꯇꯥꯅꯤꯡꯗꯦꯗ ꯍꯥꯟꯅꯗꯩ ꯊꯦꯡ ꯂꯩꯔꯗꯨ ꯏꯁ
ꯑꯩꯗꯨ ꯄꯥꯝꯕꯒꯤ ꯑꯩꯁꯨ ꯉꯟ ꯉꯟꯇꯥ ꯇꯨꯝꯅꯕ ꯑꯣꯁꯨ ꯍꫭꯠꯅꯖꯩꯌꯦ ꯑꯗꫭ ꯇꯨꯝꯗꯕꯩꯅꯤ
ꯊꯥꯗꯁꯨ ꯏꯪꯊꯝꯊꯥꯗꯁꯨ ꯑꯗꯨꯝ ꯊꯦꯡꯉ ꯍꯧꯒꯠꯂꯤ ꯑꯗꯨꯅ ꯑꯌꯨꯛꯇ ꯏꯡꯕꯩꯅꯦꯗꯨꯔ
ꯏꯪꯊꯝꯊꯥꯗꯤ ꯏꯪꯕꯩꯅꯤ
ꯑ
ꯃꯤ ꯂꯩꯆꯤꯟ ꯊꯥꯕꯗꯨꯇꯕꯨ
ꯀꯥꯂꯦꯟꯗꯅ ꯁꯥꯕꯒꯤ
ꯀꯥꯂꯦꯟꯗꯅꯅꯦ
ꯍꯣꯏꯅꯦ ꯁꯥꯕꯒꯤ ꯇꯨꯝ ꯌꯥꯗꯕꯒꯤ ꯏꯊꯝꯊꯥꯗꯙ ꯑꯌꯨꯛꯇ ꯏꯪꯕꯒꯤ ꯀꯝ ꯀꯥꯟꯗꯅꫭ ꯍꯧꯒꯠꯇꯨꯏꯁꯦ ꯑꯗꯨꯗꯤ
ꯈꯪꯗꯦ
ꯎꯝ ꯈꯪꯉꯤ ꯈꯪꯉꯤ ꯅꯪꯒꯤ ꯌꯥꯍꯧ ꯑꯩꯅ ꯈꯪꯉꯤ ꯍꯧꯖꯤꯛꯐꯥꯎ ꯍꯧꯥꯎꯒꯠꯇꯦ ꯅꯨꯄꯤ ꯑꯃ ꯑꯣꯏꯗꯅ ꯉꯟꯇꯥꯅ ꯍꯧꯒꯠꯇꯅ ꯂꯥꯏ ꯅꯨꯡ ꯊꯥꯗꯣꯛꯇꯅ ꯅꯠꯇꯦ ꯏꯔꯨ ꯃꯥꯏꯊꯔꯒ ꯗꯨꯛ ꯊꯥꯡꯃꯩ ꯊꯥꯗꯣꯛꯇꯅ ꯇꯧꯕꯗ ꯍꯩꯅꯒꯤꯗ꯭ꯔꯕꯅꯦꯕ
ꯑꯗꯨꯗꯤ ꯃꯧ ꯑꯣꯏꯔꯀꯥꯟꯗ
ꯑꯗꯨꯗꫭ
ꯍꯧꯖꯤꯛ ꯂꯩꯁꯥꯔꯤ ꯀꯥꯟꯗꯅ ꯆꯤꯜ
ꯏꯍ ꯏꯁ ꯏꯁ ꯏꯁ ꯅꯪ ꯑꯗꯨ ꯂꯩꯁꯥꯏꯔꯤ ꯀꯥꯟꯗ ꯇꯧꯍꯧꯗ꯭ꯔꯗꯤ ꯀꯔꯝ ꯀꯥꯟꯗ ꯃꯧ ꯑꫭꯏꯔꯀꯥꯟꯗ ꯍꯩꯗꯨꯅꯣꯕ
ꯂꯨꯍꯣꯡꯕ ꯀꯨꯏꯗ꯭ꯔꯦ ꯍꯥꯏ ꯀꯥꯟꯗ ꯑꯩꯈꯣꯏ ꯃꯥꯅ ꯑꯩ ꯇ꯭ꯔꯦꯦꯟꯅꯤꯡ ꯇꯧꯔꯛꯀꯅꯤ ꯁꯣꯏꯗꯅ
ꯄꯅꯤꯍꯦ ꯆꯂꯣ ꯍꯥꯏꯅ
ꯑꯦꯂꯥꯔꯝ ꯀꯛ ꯈꯤꯉꯔ ꯑꯩꯁꯦ ꯀꯧꯊꯣꯛꯑꯒ
ꯃꯃ ꯇꯧꯔꯅꯤꯅ ꯑꯗꯨꯝ ꯍꯣ ꯑꯗꯨ ꯇꯨꯝꯗꯣꯔꯤꯕ ꯊꯦꯡꯁꯦ ꯍꯧꯒꯠꯇꯣꯔꯤꯕ
ꯑꯩ ꯑꯥꯔꯃꯤꯒꯤ ꯇ꯭ꯔꯦꯅꯤꯡ ꯗꯥꯎꯟ ꯇꯧꯔꯛꯀꯅꯦꯃꯤ
ꯑꯩꯁ ꯑꯣꯏꯗꯅ ꯄꯤꯅꯤ ꯑꯗꯨꯗꯦ
ꯑꯥ ꯗꯦꯗ
ꯁꯤ ꯋꯥꯏꯕꯤꯗ
ꯏꯁ ꯅꯨꯄꯤ ꯅꯨꯄꯤꯗ ꯈꯇꯪ ꯀꯔꯤ ꯆꯥꯟꯅꯕ ꯆꯠꯅꯗꯕ ꯅꯨꯄꯥꯗꯤ ꯅꯨꯄꯥꯗꯤ ꯄꯥꯈꯪ ꯑꯣꯏꯔꯤꯀꯥꯟꯗ ꯅꯪ ꯁꯤ ꯃꯍꯩ ꯠꯇ꯭ꯔꯗꯤ ꯁꯥꯟꯅꯔꯣꯏ ꯅꯪꯅ ꯊꯤꯕ ꯌꯥꯎꯔꯣꯏ ꯀꯅꯥ ꯀꯩ ꯍꯥꯏ ꯅꯨꯄꯤꯗꯗꯤ ꯏꯁ ꯅꯪ ꯑꯗꯨ ꯍꯦꯛꯇꯗꯤ
ꯍꯥꯏ ꯍꯥꯏ ꯍꯥꯏ ꯑꯩꯈꯣꯏꯁꯨ ꯍꯥꯏ ꯅꯨꯄꯥꯁꯨ ꯍꯥꯏ ꯀꯩꯅꯣ ꯑꯦ ꯊꯕꯝ ꯇꯧꯕꯗ ꯍꯩꯇ ꯇꯥꯔꯒꯗꯤ ꯅꯪ ꯆꯟꯅꯔꯣꯏ ꯍꯥꯏꯗꯣꯏꯅꯦ ꯑꯗꯨ
ꯅꯨꯄꯤꯗꯗꯤ ꯆꯥꯛ ꯊꯣꯡ ꯍꯩꯇꯕꯁꯨ ꯌꯌꯨꯝꯄꯥꯟ ꯈꯪꯉꯣꯏ
ꯈꯪꯉꯣꯏꯗꯣꯏꯕꯅꯤꯅ ꯍꯛꯁꯥꯛ ꯊꯣꯡꯗ꯭ꯔꯕꯅꯤꯅ ꯀꯅꯥꯅꯣ ꯅꯪ ꯀꯔ ꯅꯪ ꯅꯪ ꯍꯩꯇꯣ ꯌꯥꯎ ꯊꯦꯡꯒꯅꯤꯀ ꯅꯪ ꯄ ꯈꯪꯗꯣꯏꯦ
ꯑꯦ ꯊꯦꯡꯁ ꯅꯨ ꯄꯥ ꯈꯉꯣꯏ ꯌꯦꯉꯅ ꯅꯨꯄꯤꯁꯦ ꯊꯝꯕꯤꯔꯤꯕ ꯇꯥꯔꯝꯁ ꯑꯦꯟ ꯀꯟꯗꯤꯁꯟ ꯃꯌꯥꯝꯁꯦ
ꯅꯪ ꯅꯪ ꯑꯗꯨ ꯅꯪ ꯈ ꯑꯍꯤꯡ ꯅꯨꯡꯡ ꯀꯩꯅꯣ ꯍꯧꯒꯗ꯭ꯔꯦ ꯄꯨꯡ ꯇꯔꯦꯠ ꯅꯤꯄꯥ ꯃꯥꯄꯟꯗ ꯍꯧꯒꯠꯂꯒ ꯗꯨꯛꯀ ꯊꯥꯒꯁꯤꯅꯦ ꯃꯤ ꯃꯌꯨꯝꯗ ꯅꯪ ꯈꯜꯂꯤꯁꯤ ꯅꯠꯇ꯭ꯔꯥ ꯝ ꯇꯀꯣꯗꯥ ꯑꯗꯤ ꯀꯅꯤ
ꯇꯝ
ꯎ ꯎ ꯐ ꯍꯩꯅꯕꯤ ꯍꯥꯏꯁꯦ ꯑꯗꯨꯝ ꯇꯧꯗ꯭ꯔꯤꯕꯅꯤ ꯍꯩꯅꯕꯤꯗꯤ ꯅꯪ ꯐꯅ ꯁꯦꯟꯗꯣꯛꯀꯦ ꯑꯗꯨ ꯉꯝꯗ꯭ꯔꯕꯅꯤ ꯑꯗꯨꯝ
ꯍꯥꯟꯗꯗ ꯍꯥꯏꯥꯏꯁꯁꯨ ꯍꯣꯏꯇ꯭ꯔꯤ ꯃꯅꯤꯅ
ꯍꯥꯏꯅꯕꯤ ꯍꯥꯏꯥꯏꯗꯨ ꯆꯥꯛ ꯌꯦꯟꯁꯥꯡ ꯊꯣꯡ ꯍꯩꯇꯅ ꯀꯃꯥꯏ ꯅꯪꯒꯤ ꯅꯪꯅ ꯃꯤꯅ ꯅꯃꯥꯗꯣ ꯅꯪꯒꯤ ꯅꯪ ꯌꯨꯝ ꯄꯥꯜꯂꯕ ꯃꯇꯨꯡꯗ ꯅꯥꯛ ꯁꯤꯅ ꯑꯔꯥꯡ ꯊꯣꯛꯣꯡꯉꯣ ꯍꯥꯏꯔ ꯀꯥꯟꯗ ꯑꯩꯁ ꯑꯩ ꯍꯩꯇꯦꯅ ꯀꯃꯥꯏ ꯂꯩꯗꯣꯏꯅꯣ ꯃꯐꯝ ꯂꯩ ꯑꯗꯨꯣ ꯋꯥꯍꯤ ꯇ ꯍꯥꯏꯒ
ꯂꯩ ꯆꯇꯦ
ꯍꯥꯥ ꯏꯇ ꯁꯣꯅ ꯌꯥꯔꯗ
ꯌꯨꯇꯨꯕꯀꯤ ꯔꯦꯁꯤꯄꯤꯤꯗꯨ ꯌꯦꯡ ꯉꯒꯥꯏꯔꯒ ꯊꯨꯡꯒꯥꯏ ꯂꯩꯣꯏꯔ ꯀꯩꯅꯣ
ꯅꯃꯥꯗ ꯑꯗꯨꯝ ꯅꯪ ꯉꯥꯏꯍꯥꯛ ꯂꯩ ꯂꯩꯔꯗꯤ ꯋꯥꯔꯤꯥꯏ ꯁꯥꯔꯒ ꯍ ꯇꯨ ꯌꯦꯡ ꯂꯩ ꯏꯗꯅꯥꯅꯥ
ꯌꯨꯇꯕ ꯊꯥꯂꯣꯏꯔꯦ ꯇꯥꯥꯎꯅꯣꯁꯂ ꯇꯒꯗ
ꯑꯩꯪꯗꯨꯗꯤ ꯅꯃꯥꯏ ꯏꯀꯥꯏ ꯈꯪꯗꯕ ꯋꯥꯅꯤ ꯅꯪꯗꯨꯗꯤ
ꯑꯁ ꯈꯔ ꯍꯥꯎꯍꯟꯒꯦ ꯇꯧꯅꯤ ꯃꯥꯏꯁꯦ ꯍꯥꯎꯗꯧ ꯃꯥꯜꯂꯦ ꯇꯣꯏꯅꯦꯅ
ꯀꯪꯗꯤꯅ ꯃꯣꯏ ꯃꯥꯏ ꯄꯥꯔꯗꯤ ꯅꯪ ꯊꯣꯛꯇꯧꯔ ꯑꯩ ꯑꯩ ꯈꯪꯗꯦ
ꯑꯥ
ꯑ ꯑꯄ
ꯅꯪ ꯑꯩꯉꯣꯟꯗ ꯈꯅꯕ ꯍꯥꯏꯔꯤꯁꯦ ꯀꯩꯒꯤꯅꯣ ꯃꯉꯥ ꯃꯨꯀ
ꯑꯩ ꯍꯧꯛꯇꯦꯅ ꯍꯧꯄꯤꯔꯦꯀꯣ ꯀꯌꯥ ꯋꯥꯂꯤꯒꯦ
ꯑꯩ ꯁꯥꯎꯅꯦ ꯑꯨ ꯇꯨꯝꯕꯅꯦ
ꯑꯩꯅ ꯈꯔ ꯍꯧꯕꯒꯤ ꯑꯩꯅ ꯐꯣꯟ ꯇꯧꯔꯤꯕꯩ ꯂꯥꯜꯂꯕꯣ ꯍꯥꯏꯗ꯭ꯔꯤꯕꯣ
ꯑꯩꯗꯤ ꯇꯨꯝꯃ ꯇꯨꯝꯃ ꯁꯥꯎꯅꯤꯡꯕ ꯈꯣꯠꯅꯤꯡꯕꯁꯦ ꯐꯩꯌꯦꯕ ꯃꯤꯅ ꯏꯁꯧꯒ ꯇꯝꯅꯗ꯭ꯔꯥ ꯁꯥꯎꯔꯛ ꯀꯥꯟꯗ ꯑꯩꯗꯤ
ꯑꯩ ꯐ ꯇꯒꯦ ꯇꯧ ꯃꯅꯦ ꯇꯅꯤꯕꯃ
ꯀꯔꯤꯅꯣꯗꯇꯌꯥ
ꯅꯣꯏ ꯕꯥꯒꯤ ꯑꯃ ꯀꯩꯅꯣ ꯀꯔꯤ ꯅꯥꯄꯤ ꯀꯛꯅ ꯃꯦꯟꯁꯤꯅ ꯂꯩꯕꯗꯣ ꯂꯩꯔꯤꯕꯣ
ꯑꯥ ꯑ ꯎ ꯃ ꯃ ꯇꯤꯌꯦ ꯈ
ꯑꯔ ꯋꯥ ꯊꯕꯗꯨ ꯅ
ꯎꯝ
ꯑꯦ ꯍ
ꯅꯥꯄꯤ ꯀꯛ ꯕꯤꯩꯗ ꯄ꯭ꯂꯦꯠꯠꯇꯅꯤꯄꯥꯟꯗ꯭ꯔꯥ
ꯑ ꯃꯥꯅꯦ
ꯄꯨꯡ ꯏꯗꯔꯥ ꯑꯊ
ꯑꯥ
ꯑꯗꯨ ꯑꯃꯗꯤ ꯀꯩꯁꯨ ꯇꯧꯗꯦꯕ ꯑꯃ ꯑꯃꯗꯨꯗꯤ ꯃꯁꯤ ꯑꯃ ꯇꯦꯛꯈ꯭ꯔꯦꯕ ꯀꯛꯄꯗ ꯅꯥꯄꯤ ꯀꯛꯄꯗ ꯅꯨꯡ ꯊꯦꯡꯅꯗꯅꯅꯦ ꯅꯪ ꯀꯛꯁꯜꯂꯨꯔꯕ
ꯑꯣ
ꯅꯨꯡ ꯂꯩꯔꯝꯃꯕ ꯅꯨꯡ ꯂꯩꯔꯝꯃꯕ ꯑꯗꯨ ꯁ ꯖꯥꯔ ꯂꯥꯛꯄꯗꯨꯗ ꯀꯥ ꯂꯥꯎꯅ ꯊꯦꯡꯉꯒ ꯍ ꯂꯥꯎꯅ ꯑꯗꯨꯝ ꯄꯥꯏꯈ꯭ꯔꯦ
ꯑꯁ ꯑꯩꯅ ꯈꯜꯂꯨꯁꯤꯒ ꯑꯗꯨ ꯁꯧꯕ ꯌꯥꯕꯅꯦ ꯁꯧꯈ꯭ꯔꯕ
ꯁꯥꯎꯕꯗ꯭ꯔꯦ ꯑꯗꯨꯝ ꯂꯪꯖꯪꯈ꯭ꯔꯦ ꯀꯥꯆꯤꯟꯠ ꯅꯝꯗ
ꯃꯄꯥꯅꯤ ꯌꯥꯝ ꯍꯩꯔ꯭ꯔꯦ ꯅꯨꯛ ꯁꯧꯕ ꯈꯣꯠꯄ
ꯍꯥꯏꯕꯅꯤꯗꯣ ꯇꯗ꯭ꯔꯦ ꯑꯗꯨ ꯃ ꯇꯜꯂꯃ
ꯕꯁꯤ ꯄꯁ ꯑꯣ ꯇ
ꯃꯇꯦꯛ ꯃꯇꯦꯛꯁꯨ ꯎꯕꯗꯤ ꯑꯗꯨꯝ ꯌꯥꯝꯅ ꯇꯧꯕꯅꯦ
ꯌꯥꯗꯃꯤ ꯊꯧꯒꯗꯕ ꯃꯤꯅꯤ
ꯎꯝ ꯑꯗꯨꯗꯤ ꯈꯪꯗ꯭ꯔꯦ ꯑꯩꯗꯤ ꯅꯧꯗ ꯇꯧꯗꯕꯅꯤꯅ ꯑꯩ ꯀꯤꯖꯩ ꯑꯗꯨꯒꯤ ꯃꯦꯆꯤꯟꯗ ꯀꯤꯖ ꯇ꯭ꯔꯥ
ꯊꯃꯛꯇꯒꯤ ꯃꯥꯥꯟꯕ꯭ꯔꯣ
ꯄꯨꯔꯥ ꯐꯥꯏꯅꯦꯜ ꯗꯦꯁꯇꯤꯅꯦꯁꯟ ꯃꯥꯜꯂꯦ ꯃꯁꯛꯇꯣ ꯑꯩ ꯇꯜꯂꯦ
ꯇ ꯋꯥꯔꯤꯗꯦ
ꯑ
ꯅꯠꯇꯕꯅꯣ ꯑꯝꯛꯇ ꯁꯨꯕ ꯅꯠꯇꯕ ꯅꯪꯅ ꯑꯗꯨꯨꯝ ꯂꯩꯔꯒ
ꯑꯩ ꯀꯤꯖꯩ ꯍꯥꯏꯕ ꯑꯗꯨꯒꯤ ꯃꯦꯆꯤꯟꯗꯨꯗꯤ
ꯍꯣꯏ ꯍꯣꯏ ꯍꯣꯏ ꯅꯪ ꯍꯥꯏꯔꯗꯤ ꯤꯖꯔꯝꯕꯅꯤ ꯑꯗꯨꯗꯤ ꯌꯥꯝ ꯐꯔꯦ ꯏꯕꯦꯝ ꯌꯥꯝ ꯅꯨꯡꯉꯥꯏꯖꯔꯦ ꯂꯣꯟꯅ ꯍꯍꯨꯕ ꯊꯕꯛꯁꯦ ꯑꯣ ꯇ ꯆ ꯏꯗ ꯑ ꯑꯗꯨꯗꯤ ꯐꯔꯦ ꯑꯗꯨꯝꯒꯤꯗ꯭ꯔꯥ ꯍꯧꯒꯠꯂꯗ꯭ꯔꯥ ꯇꯧꯔꯣ ꯑꯩꯁꯨ ꯀꯅꯥ ꯀꯅꯥꯗꯅꯣ ꯑꯝꯇꯒꯦ ꯑꯩ ꯂꯩꯇꯕꯅꯤ ꯅꯣꯏ ꯂꯩꯔꯗꯤ ꯂꯧꯒꯦ ꯇꯧꯕꯅꯦ ꯌꯥꯔꯦ ꯑꯗꯨꯗꯤ ꯊꯃꯦ ꯀꯣ ꯌꯥꯍꯣ ꯊꯦꯡ